ꯇꯥꯕ꯭ꯔꯣ
ꯇꯥꯏꯌꯦ ꯇꯥꯏꯌꯦ
ꯎꯝ ꯑꯉꯥꯡꯈꯣꯏꯗꯤ ꯀꯗꯥꯏ ꯆꯠꯈ꯭ꯔꯦ ꯇꯨꯃꯤꯟ ꯂꯩꯌꯦ
ꯑꯉꯥꯡꯗꯣ ꯇꯨꯝꯈ꯭ꯔꯦ ꯍꯧꯖꯤꯛꯇ ꯑꯉꯥꯡ ꯑꯅꯤꯗꯣ ꯑꯟ ꯑꯅꯤꯗꯣ ꯀꯣꯏꯕ ꯆꯠꯈ꯭ꯔꯕ ꯃꯥꯜꯂꯦ
ꯑꯦ ꯃꯣꯏ ꯃꯃꯥꯟꯅꯕ ꯈꯣꯏꯒ
ꯎꯝ
ꯑꯦ ꯑꯦ ꯑꯦ
ꯃꯥꯒꯤ ꯄꯨꯄꯨꯒꯤ ꯌꯨꯝꯗ ꯆꯠꯈ꯭ꯔꯕ꯭ꯔꯥ
ꯑꯦ ꯃꯥꯒꯤ ꯄꯨꯄꯨꯁꯨ ꯂꯩꯕꯔꯣ ꯑꯅꯛꯄꯗ
ꯍꯣꯏ ꯍꯣꯏ ꯍꯧꯖꯤꯛꯀꯥꯟ ꯑꯁꯤꯗ ꯂꯩꯕ
ꯑꯦ
ꯃꯥꯒꯤ ꯌꯥꯏꯗꯣ ꯅꯥꯏꯑꯦ ꯅꯥꯏ ꯌꯦꯡꯅꯤꯡꯉꯥꯏ ꯂꯥꯛꯄ
ꯑꯦ ꯀꯗꯥꯏꯗ ꯂꯩꯕ ꯃꯥꯒꯤ
ꯃꯥꯒꯤ ꯑ ꯃꯃꯥꯇꯣꯟꯒꯤ ꯌꯨꯝꯗ
ꯑꯦ ꯑꯦ ꯑꯦ ꯑꯥꯗꯗꯤ ꯀꯅꯥ ꯀꯅꯥꯒ ꯂꯩꯕ ꯑꯗꯨꯗꯤ ꯃꯥꯗꯤ
ꯃꯥꯒꯤ ꯑꯝ ꯑꯥ ꯄꯟꯇꯤꯜꯂꯦ ꯕꯥꯕꯥꯒꯤ ꯃꯈꯥꯗꯟ ꯂꯩꯕ ꯅꯨꯄꯥ ꯑ ꯃꯄꯥꯗꯣ ꯅꯨ ꯃꯥ ꯑ ꯅꯨꯄꯤꯒ ꯂꯩ ꯎ ꯅꯨꯄꯤꯒ ꯅꯨꯄꯥ ꯉꯥꯛꯇ
ꯑꯦ
ꯃꯥꯒꯤ ꯑꯉꯥꯡ ꯈꯣꯏꯁꯦ ꯀꯣꯛ ꯀꯥꯕ ꯂꯣꯏꯃꯛ ꯆꯠꯈ꯭ꯔꯕꯅꯤꯅ ꯑꯉꯥꯡ ꯑꯅꯤꯗꯤ ꯁꯨꯏ ꯆꯠꯔ‌ ꯀꯣꯂꯦꯖ ꯆꯠꯂꯦ ꯑꯗꯨꯒ ꯑꯃꯥꯗꯤ ꯑꯁꯤꯗ ꯂꯩ ꯑꯇꯣꯝꯕꯗꯣ
ꯑꯦ ꯑꯗꯨꯃꯥꯏꯅ ꯃꯐꯝ ꯍꯥꯏꯒꯅꯨ ꯍꯥꯏꯔꯒ
ꯑꯣ ꯑꯣ ꯑꯣ
ꯂꯥꯡꯒꯅ‌ꯣ
ꯎꯝ ꯎꯝ
ꯎꯝ
ꯑꯦ ꯑꯩꯗꯤ ꯄꯣꯛ ꯅꯥꯏꯅꯦ
ꯀꯔꯤꯇꯧꯕꯒꯤꯅꯣ
ꯑꯩꯅ ꯉꯁꯥꯏ ꯑ ꯅꯨꯡꯁꯤꯠ ꯂꯩꯕ ꯃꯥꯂꯦ ꯑꯩꯒꯤ ꯄꯨꯛꯗ‌
ꯎꯝ ꯃꯣꯔꯣꯛ ꯆꯥꯕꯒꯤꯔꯣ
ꯅꯠꯇꯦ ꯌ‌ꯦꯐ꯭ꯔꯣꯠ ꯆꯥꯕꯒꯤ
ꯑꯁ ꯌꯥꯝ ꯆꯥꯒꯅꯨꯗꯥ ꯑꯗꯨ ꯁꯥꯕ ꯃꯐꯝꯗ ꯆꯥꯕꯗꯣ ꯂꯩꯍꯧ ꯀꯟꯕꯅꯦ ꯇꯥꯏꯐꯣꯏ ꯀꯟꯕꯅꯦ
ꯑꯩ ꯆꯥꯟꯅꯤꯡꯕꯒꯤ ꯃꯤꯒꯩ ꯀꯥꯎꯕꯒꯤꯒ ꯆꯥꯕ
ꯑꯁ ꯑꯁꯤꯗꯗꯤ ꯃꯤ ꯆꯥꯕꯤꯗꯕꯤꯒꯤ ꯇꯥ ꯇꯥꯔꯒ ꯂꯩꯌꯦ
ꯎꯝ ꯃꯤꯅ ꯆꯥ ꯆꯥꯕ ꯂꯥꯑꯣ ꯂꯥꯑꯣ ꯂꯥꯎ ꯍꯥꯏꯕꯒꯤ ꯆꯥꯕ
ꯎꯝ
ꯑꯩꯗꯤ ꯒꯤꯁꯇ꯭ꯔꯤꯛ ꯀꯟꯕꯒꯤ ꯑꯗꯨꯝ ꯅꯥꯕꯟ
ꯑꯥ ꯑꯣꯢ ꯒꯦꯁꯇ꯭ꯔꯤꯛ ꯀꯜꯂꯗꯤ ꯏꯁꯤꯡ ꯌꯥꯝ ꯌꯥꯝ ꯊꯛꯑꯣ ꯍꯧꯒꯠꯄ ꯀꯥꯟꯗ
ꯑꯩ ꯑꯩꯗꯤ ꯊꯥꯛꯇꯔꯤ ꯀꯞ ꯑꯃꯥꯒꯨꯝꯕ ꯈꯛꯇ ꯊꯛꯑ
ꯊꯛꯑꯣ ꯀꯞ ꯑꯃꯥ ꯈꯛꯇꯪ ꯑꯣꯏꯔꯁꯨ ꯍꯧꯒꯠꯄ ꯀꯥꯟꯗ ꯑꯦꯝꯇꯤ ꯏꯁꯇꯣꯃꯥꯛꯇ ꯊꯛꯑꯣ ꯏꯁꯤꯡ ꯂꯨꯝꯐꯨ ꯂꯨꯝꯐꯨ ꯇꯧꯕꯗꯣ ꯊꯥꯛꯑꯣ
ꯎꯝ
ꯃꯣꯔꯣꯛ ꯌꯥꯝ ꯆꯥꯒꯅꯨ ꯆꯈꯥꯎ ꯁꯣꯛꯑꯗꯤ
ꯃꯣꯔꯣꯛꯇꯤ ꯌꯥꯝ ꯆꯥꯗ꯭ꯔꯦꯍꯦ ꯏ ꯃꯔꯛ ꯃꯔꯛꯇꯤ ꯆꯥꯁ ꯃꯤ ꯑꯗꯨꯝ ꯆꯥꯕꯒꯤꯅꯤ
ꯎꯝ
ꯌꯥꯝ ꯆꯥꯕꯗꯤ ꯅꯠꯇ꯭ꯔꯦ ꯑꯗꯨꯗꯤꯀꯣ
ꯑꯣ
ꯎꯝ
ꯑꯉꯥꯡꯔꯥ
ꯍꯥ
ꯑꯉꯥꯡꯔꯣ
ꯑꯥ
ꯎꯝ
ꯅꯣꯏꯒꯤ ꯑꯉꯥꯡꯅꯤ ꯀꯩꯅꯣ ꯇꯧ ꯍꯥ
ꯇꯨꯡꯐꯝꯗ ꯂꯩꯥꯕ꯭ꯔꯣ
ꯑꯧ
ꯎꯝ
ꯇꯨꯝꯐꯝꯗ ꯂꯩꯌꯦ ꯑꯗꯨꯒꯤꯅꯦ
ꯑꯣ ꯑꯣ ꯅꯨꯡꯉꯥꯏꯅꯥ ꯑꯗꯨꯗꯤ
ꯎꯝ ꯑꯉꯥꯡꯅ ꯀꯩꯅꯣ ꯇꯧꯕꯒꯤ ꯉꯥꯎꯃꯟꯕꯒꯤ ꯂꯩ
ꯎꯝ
ꯎꯝ ꯁꯥꯊꯤꯕꯗꯤ ꯁꯥꯊꯤꯗꯦꯗꯥ ꯑꯗꯨꯝ ꯀꯔꯤ ꯀꯔꯤ ꯇꯧꯕꯗ
ꯎꯝ ꯃꯥꯒꯤ ꯎꯝ ꯁꯥꯅꯅꯤꯉꯥꯏꯗꯣ ꯄꯣꯠ ꯂꯩꯔꯗꯤ ꯁꯅꯥꯒꯅꯤꯅ
ꯁꯥꯟꯅꯅꯤꯉꯥꯏ ꯄꯣꯠꯁꯨ ꯂꯩꯇ꯭ꯔꯦ
ꯎꯝ
ꯑꯗꯨꯒꯤ ꯀꯃꯥꯏꯟ ꯇꯧꯗꯣꯏꯅꯣ ꯈꯪꯗ꯭ꯔꯦ ꯎꯝꯍꯨꯝ ꯁꯥꯟꯅꯄꯣꯠ ꯑꯅꯤ ꯑꯥ ꯑꯣ ꯇꯦꯗꯤ ꯕꯤꯌꯥꯔ ꯑꯍꯨꯝ ꯄꯨꯔꯛꯄꯅꯦ ꯍꯨꯏꯅ ꯂꯣꯏ ꯆꯤꯛꯄꯤꯈ꯭ꯔꯦ ꯃꯤꯒꯤ ꯍꯨꯏꯅ ꯂꯥꯛ ꯂꯥꯛꯑꯒ
ꯑꯣ
ꯑꯈꯣꯏ ꯂꯩ ꯑꯈꯣꯏꯅ ꯊꯣꯡ ꯍꯥꯡꯉꯒ ꯔꯨꯝ ꯍꯥꯡꯉꯒ ꯆꯥꯛꯁꯪꯒꯨꯝꯕ ꯆꯪꯈꯤꯕ ꯃꯇꯝꯒꯨꯝꯕꯗ ꯂꯣꯟꯅ ꯆꯪꯉ ꯇꯦꯛꯕꯤꯌꯔꯗ ꯍꯨꯝ ꯂꯧꯊꯣꯛꯑꯒ ꯆꯤꯛꯄ ꯃꯤꯒꯤ ꯍꯨꯏꯅ
ꯃꯍꯣꯏꯒꯤ ꯍꯨꯏ ꯂꯩꯔꯗꯤ ꯑꯗꯨꯝ ꯃꯤꯉꯣꯟꯒꯤ ꯂꯥꯛꯄꯗꯣ ꯑꯗꯨꯝ ꯆꯤꯛꯇꯦ
ꯎꯝ ꯃꯣꯏꯒ ꯐ꯭ꯔꯦꯟ ꯇꯧꯋꯦ ꯑꯗꯨꯒꯤ ꯈꯣꯏꯒꯤ ꯍꯨꯏꯗꯤ ꯄꯤꯛꯄꯅꯤꯅ ꯉꯝꯗꯕ ꯃꯤꯒꯤ ꯍꯨꯏꯅ ꯆꯥꯎꯕꯒꯤ
ꯑꯣꯏꯁ
ꯑꯍꯟ ꯑꯣꯏꯕꯒꯤ ꯑꯈꯣꯏ ꯍꯨꯏꯗꯤ ꯄꯤꯛꯂꯤꯑꯦ ꯑꯗꯨꯒꯤ ꯑꯉꯥꯡ ꯑꯣꯏꯔꯤꯌꯦ
ꯑꯦ ꯍꯦꯍꯦ ꯆꯥꯎ ꯆꯥꯎꯕꯅ ꯑꯗꯨꯝ
ꯎꯝ ꯎꯝ ꯑ ꯍꯨꯏ ꯃꯆꯥꯅ ꯅꯠ ꯇꯦ ꯍꯨꯏ ꯑꯆꯧꯕꯈꯣꯏꯅ ꯑꯩ ꯃꯆꯤꯟ ꯌꯥꯝ ꯁꯥꯎꯕ ꯑꯗꯨꯃꯥꯏꯅ ꯆꯤꯛ ꯆꯤꯛꯑꯒ ꯑꯍꯨꯝ ꯆꯤꯛꯄꯤꯈ꯭ꯔꯦ ꯑꯗꯨꯒꯤ ꯃꯥꯗꯤ ꯍꯧꯖꯤꯛ ꯕꯣꯜꯒ ꯁꯥꯅꯕꯅꯦ ꯉꯥꯔꯤꯒꯥ ꯒꯨꯝꯕ ꯕꯣꯜꯒꯨꯝꯕ
ꯑ ꯑ ꯑꯦꯈꯣꯏꯗꯤ ꯕꯣꯜꯒꯨꯝꯕ ꯒꯥꯔꯤꯒꯨꯝꯕꯗꯤ ꯁꯥꯅꯗꯦ
ꯥꯎꯝ
ꯊꯥꯡꯒꯨꯝꯕ ꯆꯨꯛꯀ꯭ꯔꯨ ꯅꯥꯏꯟ ꯐꯪꯕꯗꯣ
ꯎꯝ
ꯁꯥꯟꯅꯕꯅꯦ ꯑꯩꯈꯣꯢꯒꯤ ꯑꯉꯥꯡꯁꯦ
ꯑꯦ ꯁꯤꯗꯤ ꯕꯣꯜꯒ ꯒꯥꯔꯤ ꯁꯥꯟꯅꯩꯌꯦ ꯁꯤꯗꯤ ꯒꯥꯔꯤ ꯌꯥꯝ ꯄꯥꯝꯃꯦ
ꯑꯦ
ꯃꯤꯒꯤ ꯒꯥꯔꯤ ꯉꯥꯛꯇ ꯃꯨꯜꯂꯦ ꯕꯣꯜꯁꯨ ꯅꯍꯥꯟ ꯕꯖꯥꯔ ꯆꯠꯂꯦ ꯑꯥ ꯃꯥꯒꯤ ꯁꯥꯅꯄꯣꯠ ꯂꯩꯁꯦ ꯆꯪꯉꯒ ꯕꯣꯜ ꯂꯧꯒꯦ ꯌꯥꯗꯕ ꯕꯣꯜ ꯄꯝꯃꯒ ꯂꯩꯈ꯭ꯔꯦ ꯑꯗꯨꯒꯤ ꯑꯗꯨꯝ ꯂꯩꯕꯤꯈ꯭ꯔꯦ ꯄꯝꯃꯒ ꯂꯩꯈ꯭ꯔꯕꯒꯤ
ꯕꯣꯜꯗꯤ ꯄꯥꯝꯃꯒꯤ ꯂꯧꯋꯦ ꯑꯗꯨꯗ
ꯎꯝ
ꯗꯥꯗꯥ ꯍꯣꯢꯅ ꯅꯥꯕꯒꯤ ꯑꯗꯨꯝ ꯊꯨꯀꯥꯢꯕ
ꯑꯍꯦ
ꯃꯥꯗꯤ ꯕꯖꯥꯔꯗ ꯆꯥꯡꯉꯗꯤ ꯕꯣꯜ ꯎꯔꯗꯤ ꯑꯗꯨꯝ ꯂꯧꯕꯤꯌꯣ ꯂꯧꯕꯤꯌꯣꯅ ꯑꯗꯨꯝ ꯌꯦꯡꯉꯒ ꯂꯩꯕꯅꯦ ꯃꯥꯗꯤ ꯍꯣꯂ ꯑꯥ ꯃꯦꯜꯂꯒ ꯀꯣ
ꯑꯦ ꯂꯧꯕꯤꯌꯣꯅ ꯃꯃꯜ ꯑꯍꯣꯡ ꯑꯍꯣꯡꯕ ꯂꯩꯗꯨꯗꯤ
ꯍꯣꯏ ꯐꯤꯐꯇꯤꯒꯤꯅꯦ ꯍꯥꯏ ꯑꯩ ꯅꯍꯥꯟ ꯄꯨꯔꯛꯄꯗꯣ
ꯑꯦ ꯑꯦ ꯑꯈꯣꯢꯔꯣꯝꯒꯤꯗꯤ ꯑꯗꯨꯒꯨꯝꯕꯗꯤ ꯂꯩꯇꯕ ꯋꯥꯟ ꯍꯟꯗ꯭ꯔꯦꯠ ꯐꯤꯐꯇꯤ ꯐꯤꯐꯇꯤ ꯑꯗꯨꯃꯥꯏ ꯑꯣꯏꯌꯦ ꯂꯧꯕꯤꯕꯗꯣ ꯑꯗꯨꯗꯣ ꯑꯥ ꯀꯩꯅꯣ ꯁ꯭ꯄꯣꯟꯁ ꯀꯤ ꯑꯣꯏꯕꯒꯤ ꯁꯦꯠꯄ ꯀꯥꯟꯗ ꯂꯣꯢ ꯂꯣꯢ ꯊꯣꯛꯑꯦ ꯑꯗꯨꯒꯤ ꯌꯦꯟꯅꯁꯨ ꯆꯤꯛꯑꯦ
ꯑꯝ ꯍꯣꯢꯗ ꯑꯗꯨꯒꯨꯝꯕꯗꯨꯗ ꯇꯧꯗꯗꯤ ꯑꯥ ꯐꯤꯐꯇꯤ ꯄꯤꯕꯗꯣ ꯂꯧꯕꯤꯕꯅꯦ ꯃꯃꯜ ꯗꯥꯗꯥ ꯈꯣꯢꯅ ꯁꯥꯟꯅꯔꯒ ꯑꯗꯨꯝ ꯊꯨꯀꯥꯏ
ꯑꯦ
ꯑꯗꯨꯒꯤ ꯃꯈꯣꯢ ꯂꯥꯅꯤꯡꯉꯥꯢꯅꯤꯅꯦ ꯂꯧꯕꯤ ꯂꯧꯕꯤꯔꯔꯣꯢꯅ
ꯑꯥ
ꯉꯔꯤ ꯑꯥ ꯕꯣꯜꯗꯣ ꯑꯄꯤꯛꯄ ꯑꯄꯤꯛꯄꯁꯨ ꯂꯩꯌꯦ ꯃꯥꯅ ꯁꯥꯟꯅꯅꯤꯡꯗꯕ
ꯎꯝ
ꯄꯦꯄꯔ ꯄꯦꯄꯔ ꯑꯅꯤ ꯂꯩꯌꯦ
ꯎꯝ
ꯒꯥꯔꯤꯗꯤ ꯂꯧꯕꯤꯌꯦ ꯃꯤꯅ ꯀꯩ
ꯑꯦ
ꯎꯝ
ꯑꯈꯣꯏꯅꯤ ꯁꯥꯟꯅꯕꯗꯣ ꯑꯩꯁꯨ ꯊꯥꯡꯕ ꯈꯛꯇꯅꯤꯅꯦ
ꯎꯝ ꯎꯝ
ꯅꯨꯄꯥꯅꯤꯅ ꯅꯨꯄꯥꯒꯤ ꯑꯄꯣꯏꯃꯦ ꯑꯩꯈꯣꯏꯅ ꯅꯨꯄꯤ ꯑꯣꯏꯔꯁꯨ ꯅꯨꯄꯥꯒꯤ ꯄꯣꯠ ꯉꯥꯛꯇ ꯄꯥꯝꯕꯗ
ꯎꯝ
ꯁꯦꯟꯗꯟꯁꯨ ꯃꯥꯒꯤ ꯁꯦꯟꯗꯟ ꯇꯣꯡꯅꯤꯡꯗꯦ ꯃꯤꯒꯤ ꯁꯦꯟꯗꯟ ꯇꯣꯡꯒꯦꯅ ꯃꯤꯒꯤ ꯑꯉꯥꯡꯒꯤ ꯇꯨꯝ ꯃꯨꯜꯂꯒ ꯇꯣꯡꯉꯤꯅꯦ ꯃꯥꯗꯤ
ꯑꯦ ꯑꯦ ꯑꯈꯣꯏꯒꯤꯗꯤ ꯑꯗꯨꯝ ꯇꯧꯗꯦ
ꯑꯩꯒꯤ ꯑꯉꯥꯡꯁꯦ ꯃꯥꯒꯤ ꯁꯤꯟꯗꯟ ꯉꯥꯛꯇ ꯍꯞꯅꯦ ꯍꯥꯏꯌꯦ ꯑꯅꯥꯎꯕ ꯑꯅꯥꯎꯕ ꯄꯨꯔꯥꯔꯗꯤ ꯃꯥ ꯃꯥꯒꯤ ꯅꯠꯇꯦ ꯍꯥꯞ ꯍꯥꯞꯂꯔꯣꯏ ꯍꯥꯞꯂꯔꯣꯏꯅ ꯑꯗꯨꯝ ꯍꯥꯏꯕꯅꯦ ꯐꯤꯔꯣꯟꯒꯨꯝꯕ ꯑꯅꯧ ꯃꯥ ꯄꯨꯔꯥꯔꯁꯨ ꯀꯣ
ꯑꯦ
ꯑꯩꯅꯗꯤ ꯑꯗꯨꯝ ꯍꯥꯞ ꯍꯥꯞꯅꯤꯡꯗꯕ
ꯅꯣꯛꯅꯤꯡꯉꯦ ꯑꯩꯈꯣꯏꯒꯤꯗꯤ ꯑꯅꯥꯎ ꯑꯅꯥꯎꯕ ꯄꯨꯔꯛꯇꯦ ꯍꯔꯥꯎꯕꯅ ꯑꯗꯨꯒꯤ ꯃꯥ ꯎꯝ ꯄꯣꯄꯣꯛꯅ ꯃꯕꯣꯛꯅ ꯈꯨꯡꯉꯥꯎ ꯃꯔꯤ ꯐꯨꯔꯤꯠ ꯑꯃꯥ ꯂꯩꯕꯤꯌꯦ ꯑꯗꯒꯤ ꯍꯥꯞꯄꯤꯔꯣ ꯍꯥꯏꯕꯒꯤ ꯍꯥꯞꯄꯤꯔꯒ ꯍꯥꯞꯄꯒꯦ ꯍꯩꯅ
ꯑꯩꯉꯣꯟꯗꯗꯤ ꯑꯗꯨꯝ ꯇꯧꯔꯦ
ꯑꯦ ꯎꯝ
ꯃꯤꯒꯤꯅ ꯈꯣꯡꯒ꯭ꯔꯥꯎ ꯑꯅꯤ ꯑꯥ ꯅꯪꯒꯤ ꯐꯨꯔꯤꯠ ꯌꯦꯡꯕꯗꯣ ꯑꯥ ꯐꯖꯕ ꯎꯗꯦꯅ ꯈꯣꯡꯒ꯭ꯔꯥꯎ ꯑꯅꯤ ꯄꯨꯔꯛꯄ
ꯑꯣ
ꯎꯝ ꯍꯥꯕꯣꯅ ꯎꯝ ꯇ꯭ꯔꯥꯏ ꯇꯧꯁꯦꯅ ꯍꯥꯞꯄꯤꯕ ꯑꯗꯣ ꯃꯥꯒꯤ ꯅꯠꯇꯦ ꯂꯧꯊꯣꯑꯣ ꯂꯧꯊꯣꯑꯣ ꯂꯧꯊꯣꯑꯣꯅ ꯑꯗꯨꯝ ꯀꯞꯔꯒ ꯂꯩꯥꯑꯦ ꯍꯥꯏꯌꯦ
ꯑꯦ
ꯅꯍꯥꯟꯗꯤ ꯃꯃꯥꯇꯣꯟꯒꯤ ꯃꯃꯥꯇꯣꯟꯒꯤ
ꯑꯥ
ꯅꯞ ꯑꯃꯥ ꯄꯨꯔꯛꯑꯦ ꯑꯗꯣ ꯋꯥꯟ ꯑꯩꯠꯇꯤ ꯄꯤꯕꯅꯦ ꯍꯥꯏꯌꯦ ꯑꯗꯣ ꯑꯩꯇꯦ ꯍꯥꯞꯔꯣꯏ ꯍꯥꯞꯔꯣꯏꯅ ꯑꯗꯨꯝ ꯍꯥꯞ ꯍꯥꯞꯄ ꯌꯥꯗꯦ ꯗꯣ ꯅꯍꯥꯟ ꯆꯥꯛꯅ ꯎꯝ ꯃꯤ ꯎꯝ ꯃꯤ ꯑꯇꯩꯒꯤ ꯑꯉꯥꯡꯅ ꯃꯥ ꯎꯕꯒꯤ ꯃꯃꯥꯅ ꯑꯅꯩꯕ ꯑꯥ ꯍꯥꯞꯀꯦ ꯍꯥꯏꯕ ꯑꯗꯨ ꯃꯥꯅ ꯑꯩꯒꯤꯅꯦ ꯑꯩꯒꯤꯅꯦꯅ ꯍꯥꯞꯄꯤꯈ꯭ꯔꯣꯅ ꯍꯥꯏꯌꯦ
ꯑꯦ
ꯁꯤꯖꯦ ꯍꯧꯖꯤꯛꯀꯥꯟꯗꯤ ꯍꯥꯞꯅꯤꯡꯗꯅ ꯂꯣꯏ ꯍꯥꯞꯄꯦꯕ
ꯑꯦ
ꯃꯥꯒꯤ ꯑ ꯄꯥꯏꯕꯝ ꯈꯛ ꯈꯛꯇꯅꯤ ꯅꯧꯕ ꯅꯧ ꯄꯥꯝꯗꯦ ꯃꯥꯗꯤ
ꯑꯁꯤꯗꯤ ꯑꯦ ꯑꯅꯧ ꯑꯅꯧꯕꯗꯣ ꯍꯥꯞꯀꯦꯅꯆꯤ
ꯑꯦ ꯍꯦ ꯍꯦ ꯂꯩꯁꯥꯕꯤꯅꯤꯅ ꯍ ꯍ
ꯑꯅꯧ ꯑꯅꯧꯕ ꯍꯥꯞꯀꯦꯅ ꯑꯗꯣ ꯃꯕꯣꯛ ꯅꯨꯄꯤꯕꯨꯁꯨ ꯍꯥꯞ ꯄꯒ ꯃꯕꯣꯛꯇꯁꯨ ꯕꯣꯔ ꯄꯤ ꯄꯤꯌꯦ ꯃꯀꯣꯛꯇ ꯅꯥꯜꯂꯒ ꯑꯗꯣ ꯑꯣ ꯑꯣ ꯇꯧꯕꯤꯌꯦ ꯃꯥꯗꯤ